ꯑꯣ ꯇꯥꯏꯔꯦ ꯇꯥꯏꯁꯦ
ꯑꯩ ꯐꯣꯟ ꯑꯃ ꯃꯥꯡꯈ꯭ꯔꯦ ꯑꯩꯁꯤ ꯇꯧ ꯀꯥꯟꯗ ꯁꯃꯤꯠ ꯇꯧꯅ ꯍꯥꯏꯔꯛꯑꯦ ꯑꯃ
ꯑꯣ ꯉꯁꯥꯏ ꯋꯥꯏ ꯑꯍꯥꯟꯕ ꯁꯤꯅ ꯕꯤꯖꯤꯗꯩ ꯍꯥꯏꯕꯗꯣ
ꯑꯥ ꯃꯥꯜꯂꯦ ꯑꯗꯨꯗ ꯃꯥꯂꯦ ꯍꯧꯖꯤꯛꯇ ꯀꯣꯜ ꯇꯧꯕ ꯃꯇꯝꯗꯣ ꯑꯩ ꯀꯣꯟ ꯃꯔꯤꯗ ꯉꯥꯏꯔꯦ ꯑꯁ ꯂꯣꯏꯁꯟꯒꯤ ꯐꯔꯦ ꯑꯩ ꯋꯥꯔꯦ
ꯑꯁ ꯀꯩꯅꯣꯝ ꯇꯧꯔꯦꯕ ꯁꯨꯝ ꯉꯉꯥꯏ ꯂꯩꯕꯗꯣ ꯋꯥꯈꯠꯂꯛꯑꯦꯕ ꯅꯦꯠꯋꯥꯛꯇꯨꯅ ꯐꯖꯅ ꯌꯥꯝꯕ ꯑꯣꯏꯗꯤ ꯐꯕ ꯄꯠ ꯄꯠ ꯄꯠ ꯇꯧ ꯂꯩꯔꯦ
ꯎꯝ ꯍꯟꯗꯛꯇꯤ ꯅꯦꯠꯁꯨ ꯈꯔ ꯅꯨꯡꯉꯥꯏꯇꯕꯩꯔ ꯀꯔꯤ ꯅꯨꯡꯉꯥꯏꯇꯕꯅꯣ ꯈꯟꯗꯦ ꯌꯥꯝ ꯃꯥꯡꯉꯤ ꯍꯣ ꯑꯩꯁꯨ
ꯑꯁꯤꯗꯤ
ꯑꯁ ꯅꯦꯋꯥꯛꯁꯦ ꯊꯤ ꯅꯨꯡꯉꯥꯏꯇꯦ
ꯑꯣ
ꯇꯥꯕ꯭ꯔꯥ ꯑꯃꯨꯛ ꯁꯥꯊꯤ ꯅꯨꯡꯉꯥꯏꯇꯦ ꯀꯣ ꯂꯣꯏꯔꯝꯗꯥꯏꯒꯤ ꯃꯥꯂꯤꯛꯣ
ꯂꯣꯏꯁꯟꯊꯥꯈꯤꯅ ꯈꯪꯗꯦ
ꯃꯍꯩ ꯃꯩꯀꯣꯜ ꯄꯪꯇꯧ ꯇꯧꯅꯕꯗ ꯑꯇꯤꯌꯥꯁꯤ ꯄꯨꯥ ꯀ꯭ꯔꯣꯁꯤꯡ ꯆꯠꯅꯅꯤ
ꯎꯝ
ꯅꯦꯠꯋꯛ ꯀ꯭ꯂ꯭ꯔꯣꯁꯤꯡ ꯆꯠꯅꯗꯅ ꯃꯌꯥꯝ ꯇꯧꯅꯕꯒꯤ ꯀꯔꯤ ꯃꯊꯦꯜ ꯆꯥꯏꯌꯦꯕ
ꯍꯋꯥꯏ ꯀꯥꯡꯇꯛ ꯆꯥꯔꯦ
ꯎꯝ ꯅꯪꯅ ꯊꯣꯡꯉꯤꯔꯣ
ꯑ
ꯀꯩ ꯍꯋꯥꯏꯗꯪ ꯇꯧꯔꯦ ꯑꯇꯩꯗꯤ
ꯑ ꯀꯩꯅꯣꯒ ꯍꯧꯔꯦ ꯇꯣꯡꯒ ꯍꯧꯔꯦ ꯑꯗꯨꯒ ꯆꯥꯔꯦ
ꯅꯪ ꯑꯇꯣꯝꯇ ꯂꯩꯔꯤꯔꯣ ꯔꯦꯟꯇ
ꯃꯥꯅ ꯃꯥꯕꯒ ꯂꯩꯒꯅꯦ
ꯔꯨꯝ ꯄꯨꯟꯕ
ꯑꯗꯨ ꯑꯗꯨꯝ ꯄꯨꯜꯂꯤ
ꯑꯣ ꯅꯃꯥꯟꯅꯕꯗꯨꯁꯨ ꯀꯣꯆꯤꯡ ꯇꯧꯕ ꯌꯥꯎꯃꯤꯟꯅꯕꯅ ꯃꯥꯟꯅꯕ꯭ꯔꯣ
ꯑꯥ ꯀꯣꯆꯤꯡ ꯇꯧꯃꯤꯟꯅꯔ ꯏꯃꯥꯟꯅꯣ
ꯅꯣꯏ ꯀꯔꯤ ꯄꯩꯈꯥꯒꯤꯅꯣ ꯇꯧꯔꯤꯒꯦ ꯀꯣꯆꯤꯡꯁꯤꯕꯣ
ꯑꯦꯁꯤ ꯑꯦ ꯁꯤꯒꯤ
ꯀꯌꯥ
ꯑꯥ ꯁꯦꯟꯇ꯭ꯔꯅꯤ ꯍꯥꯏ
ꯎꯝ ꯐꯤꯖꯦꯜ ꯀꯩꯀꯩ ꯊꯥꯔꯒꯦ ꯅꯪ ꯁꯇꯦꯟꯒꯤ ꯑꯦꯛꯖꯥꯝꯗ
ꯑꯦꯛꯖꯝ ꯐꯔꯤ ꯍꯅꯛ ꯑꯃꯨꯛ ꯃꯃꯥꯡ ꯃꯃꯥꯡ ꯍꯅ ꯍꯥꯏꯗꯤ ꯃꯃꯥꯡꯗ ꯆꯍꯤ ꯁꯨ ꯊꯥꯕ ꯍꯧꯕꯅꯦꯕ ꯊꯥꯕ ꯍꯧ ꯊꯥꯖꯤꯜꯂꯦ ꯑꯗꯨ ꯑꯃꯨꯛ ꯁꯦꯟꯇꯔꯗꯨ ꯃꯅꯤꯄꯨꯔ ꯄꯦꯛꯛꯈꯤꯗ ꯒ꯭ꯌꯥꯟ ꯃꯦꯟ ꯇꯥꯍꯧꯗꯅ ꯊꯥꯈꯤꯗ꯭ꯔꯦ ꯑꯣ ꯍꯟꯗꯛꯇꯣꯏ ꯐꯅ ꯊꯥꯍꯧꯗꯣꯏꯅꯤ
ꯀꯣꯆꯤꯡ ꯍꯜꯂꯣ
ꯍꯜꯂꯣ ꯇꯥꯏ ꯇꯥꯏ
ꯎꯝ ꯍꯧꯖꯤꯁꯦ ꯅꯦꯠꯋꯥꯛ ꯌꯥꯝ ꯊꯤ ꯅꯨꯡꯉꯥꯏꯇꯦꯅꯦ ꯅꯪꯒꯤ ꯃꯤꯡꯁꯦ ꯀꯔꯤ ꯍꯥꯏꯕꯗꯣ ꯅꯗꯣ ꯑꯝꯇ ꯍꯥꯏꯔ ꯑꯩ ꯀꯥꯎꯈ꯭ꯔꯅꯤ ꯅꯪꯒꯤ ꯅꯝꯕꯔꯁꯦ ꯁꯥꯗꯣꯔꯦꯀꯣ ꯑꯣ ꯁꯤ ꯁꯤꯅ ꯅꯪꯅ ꯄꯥꯏꯕꯅꯦꯕꯀꯣ
ꯑ ꯑꯗꯨ ꯑꯩ ꯑꯁꯦꯡꯕꯅꯦꯕ ꯑꯗꯨ
ꯑ
ꯍꯥꯥ
ꯑꯗꯒꯤ ꯆꯠꯄ ꯀꯥꯏꯅ ꯌꯥꯝ ꯂꯩꯔꯏꯅꯦ ꯀꯣꯆꯤꯡꯁꯦ
ꯀꯔꯤ ꯆꯠꯄ ꯍꯥꯏꯅꯣ
ꯇꯣꯉꯥꯟꯅ ꯕꯦꯡꯀꯤꯡꯒꯤ ꯑꯣꯏꯅ ꯍꯥꯏꯗꯤ
ꯑꯥ
ꯑꯗꯨꯠꯇ꯭ꯔꯒꯣ ꯁꯕꯖꯦꯛ ꯑꯁꯕꯖꯦꯛ ꯑꯗꯨꯝ ꯄꯔꯤꯈꯥ ꯂꯣꯏꯅꯃꯛ ꯊꯥ ꯥꯏ ꯂꯥꯏꯟꯒꯤ ꯑꯣꯏꯅ
ꯄꯨ ꯄꯨꯔꯥꯏ
ꯏꯅꯟꯅꯦ
ꯑ
ꯊꯕꯛ ꯑꯃ ꯍꯥꯛꯇꯛꯀꯤ ꯑꯣꯏꯅ ꯂꯣꯏꯅ ꯊꯥꯕ ꯌꯥꯕꯒꯤ ꯃꯑꯣꯡ
ꯑꯪ ꯄꯨꯂꯞꯀꯤ ꯑꯣꯏꯅ ꯑꯗꯨꯝ ꯁꯦ ꯁꯤꯒꯤ ꯑꯩꯈꯣꯏꯅ ꯊꯥꯏꯁꯦ ꯑꯗꯨꯝ ꯀꯔꯤ ꯍꯥꯏꯅꯤ ꯖꯤꯗꯤ ꯊꯥꯕꯩ ꯌꯥꯔꯦ ꯑꯗꯩꯗꯤ ꯑꯦꯁ ꯑꯦꯁ ꯁꯤꯅ ꯂꯧꯕꯗ ꯁꯤꯖꯤ ꯑꯥꯔ ꯑꯗꯩꯗꯤ ꯁꯤ ꯄꯤ ꯑꯣ ꯑꯦꯐ ꯇꯤ ꯑꯦꯁ ꯑꯗꯨꯝ ꯑꯌꯥꯝꯕ ꯑꯗꯨꯝ ꯊꯥ ꯌꯥꯔꯦ ꯁꯤ ꯑꯗꯨꯝ
ꯇꯣꯉꯥꯟꯕ꯭ꯔꯕ ꯕꯦꯡꯀꯤꯁꯦ ꯕꯦꯡꯀꯤꯁꯦ ꯕꯦꯡ ꯕꯦꯡ ꯄꯤꯌꯣ ꯑꯥ ꯑꯗꯨꯅꯦ ꯍꯥꯏꯁꯦ ꯑꯗꯨꯃꯥꯏꯅ ꯇꯣꯉꯥꯟꯅ ꯂꯩꯕ꯭ꯔꯥ ꯀꯝ ꯇꯧꯅꯦꯕ ꯑꯩꯈꯣꯏꯁꯨ ꯀꯨꯏꯔꯅꯤꯅ ꯂꯥꯏꯔꯤꯛꯒꯤ ꯂꯥꯏꯟꯁꯦ ꯊꯥꯗꯣꯛꯄ ꯀꯨꯏꯔꯅꯤꯅ
ꯕꯦꯡ
ꯑꯩꯅ ꯅꯍꯋꯥꯏꯅꯤ ꯑꯥ
ꯁꯤꯂꯦꯕꯁꯄꯨꯗꯤ ꯍꯥꯏꯐꯦꯠ ꯑꯗꯨꯝ ꯆꯥꯎꯔꯥꯛꯄ ꯃꯥꯟꯅꯩꯕ ꯑꯗꯨꯑꯣꯏꯔꯁꯨ ꯀꯣꯏꯁꯟ ꯈꯨꯍꯡ ꯑꯣꯏꯔꯁꯨ ꯀꯩ ꯑꯣꯏꯔꯁꯨ ꯑꯗꯨꯝ ꯌꯥꯝ ꯈꯦꯠꯅꯕ ꯃꯣꯏꯒ ꯑꯃꯨꯛ
ꯑꯥ ꯑꯗꯨꯅꯦ ꯍꯥꯏꯁꯦ ꯑꯩꯅꯅꯦ ꯑꯩꯁꯨ ꯅꯍꯥꯟꯋꯥꯏ ꯇꯨ ꯊꯥꯎꯖꯟ ꯊꯥꯔꯇꯤꯟ ꯐꯣꯔꯇꯤꯟ ꯍꯥꯏꯒꯗꯋꯥ ꯍꯥꯏꯇꯥꯔꯦ ꯊꯥꯔꯇꯤꯟ ꯐꯣꯔꯇꯤꯟꯗꯒꯗꯤ ꯅꯣꯏꯗꯤ ꯀ꯭ꯂꯥꯁ ꯀꯥ ꯀꯅꯣ ꯀꯥꯔꯝꯒꯅꯤꯗ ꯑꯉꯥꯡ
ꯇꯨ ꯊꯥꯎꯖꯟ ꯑꯗꯨꯗ ꯑꯩꯈꯣꯏ ꯀ꯭ꯂꯥꯁ ꯐꯥꯏꯚꯄꯨ ꯀꯥ ꯀ꯭ꯂꯥꯁ ꯐꯥꯏꯚꯇ ꯀꯥꯔꯦ ꯎꯝ
ꯐ ꯀꯅꯦ
ꯎ
ꯑꯩꯈꯣꯏ ꯅꯪ ꯇꯨ ꯊꯥꯎꯖꯟ ꯀꯌꯥꯗ ꯃꯦꯇꯤꯔꯤꯛ ꯊꯥꯒꯦ
ꯑꯈ ꯋꯥ
ꯎꯝ ꯎꯝ ꯇ꯭ꯋꯦꯟꯇꯤ ꯋꯥꯟꯗ
ꯑ ꯍꯨꯝ
ꯏꯁ ꯉꯔꯥꯡ ꯅꯍꯥꯟꯒꯤ ꯋꯥꯔꯤꯅꯤ ꯅꯨꯃꯤꯠ ꯇ꯭ꯋꯦꯟꯇꯤ ꯋꯥꯟ ꯊꯥꯔꯤꯁꯤꯗꯤ
ꯃꯥꯕꯥꯅꯤ
ꯑꯩꯗꯤ ꯑꯩꯈꯣꯏꯗꯤ ꯇꯨ ꯊꯥꯎꯖꯟ ꯌꯥꯝꯃꯦ ꯍꯦ ꯑꯩꯈꯣꯏꯅ ꯇ ꯇꯨ ꯊꯥꯎꯖꯟ ꯁꯤꯛꯁ ꯑꯗꯨꯋꯥꯗ ꯊꯥꯔꯤꯅꯤ ꯑꯩꯈꯣꯏꯗꯤ ꯃꯦ ꯇꯔꯤꯛꯀꯁꯦ ꯀꯨꯏꯔꯗ꯭ꯔꯣ
ꯎꯝ
ꯑꯩꯈꯣꯏꯅ ꯑꯩꯅꯒ ꯀꯝꯄꯤꯇꯤꯇꯤꯞ ꯑꯦꯛꯖꯥꯝ ꯑꯩꯈꯣꯏ ꯑꯩꯁꯨ ꯀꯣꯆꯤꯡ ꯌꯥꯝ ꯆꯠꯂꯝꯃꯦꯕ ꯀꯣ ꯇꯨ ꯊꯥꯎꯖꯟ ꯇꯨꯋꯦꯜꯞ ꯊꯥꯔꯇꯤꯟ ꯑꯗꯨꯋꯥꯏꯗ ꯊꯥꯔꯇꯤꯟ ꯐꯣꯔꯇꯤꯟ ꯑꯗꯨꯋꯥꯏꯗꯅꯦꯕ ꯑꯩꯈꯣꯏꯅꯒ ꯀꯣꯆꯤꯡꯒ ꯑꯩꯁꯨ ꯌꯥꯝ ꯊꯥꯔꯛꯑꯦꯕ ꯑꯦꯁ ꯑꯦꯁ ꯁꯤꯒꯤ ꯁꯤꯖꯤ ꯑꯦꯜ ꯑꯗꯒꯤꯗꯤ ꯑ ꯁꯨꯝ ꯊꯕꯛꯇꯤ ꯌꯥꯝ ꯊꯥꯔꯛꯑꯦ ꯑꯩꯁꯨ ꯈꯟꯗꯕꯩ ꯋꯥꯅꯤ
ꯎꯝ
ꯑꯗꯣ ꯀꯩꯅꯣ ꯇꯧꯔꯒ ꯀꯝꯄ꯭ꯌꯨꯇꯔ ꯇꯝꯃꯤꯅꯦꯅ ꯐꯅꯌꯥꯝꯃꯨꯛ ꯇꯝꯃꯦ ꯑꯗꯨ ꯇꯝꯃꯤꯅꯦ ꯇꯝꯃꯤꯅꯦꯅ ꯑꯗꯨꯝ ꯇꯝ ꯇꯝꯗꯨꯅ ꯂꯩꯔꯤꯁꯤꯅꯤ ꯍꯧꯖꯤꯛ ꯐꯥꯎꯕ ꯑꯗꯣ ꯅꯣꯏꯗꯤ ꯌꯥꯝ ꯍꯣꯠꯅꯕ ꯃꯇꯝ ꯌꯥꯝ ꯂꯩꯔꯤꯍꯦ ꯌꯥꯒꯤꯅꯤꯗ ꯗꯃꯥꯗꯃ ꯀꯩꯅꯣꯒꯨꯝꯕ ꯊꯥ ꯌꯥꯅꯤ ꯑꯦꯝ ꯄꯤ ꯑꯦꯁ ꯁꯤꯒꯨꯝꯕꯒꯤꯁꯨ ꯇ꯭ꯔꯥꯏ ꯇꯧꯁꯜꯂꯣ
ꯍꯣꯏ ꯍꯣꯏ
ꯈꯪꯕ꯭ꯔꯥ ꯍꯥꯏꯗꯤ ꯅꯣꯏ ꯆꯍꯤꯁꯨ ꯑꯉꯥꯡ ꯑꯣꯏꯔꯤꯕꯅꯤꯅ ꯅꯪ ꯆꯍꯤ ꯀꯨꯟꯒ ꯃꯥꯊꯣꯏ ꯍꯥꯏꯔꯣ ꯒ꯭ꯔꯦꯖꯨꯋꯦꯠ ꯅꯪ ꯑꯦꯝ ꯑꯦꯗꯤ ꯒ꯭ꯔꯦꯖꯨꯋꯦꯠꯇꯤ ꯅꯪ ꯀꯔꯤ ꯀꯣꯂꯦꯖꯇ ꯂꯣꯏꯒꯦ
ꯀꯩꯅꯣꯗ ꯑꯩꯈꯣꯏ ꯀꯛꯆꯤꯡꯗ ꯀꯦ ꯑꯦꯝꯁꯤꯗ
ꯃꯥꯁꯇꯔꯗꯤ ꯇꯧꯗꯗ꯭ꯔꯦ
ꯃꯥꯁꯇꯔ ꯇꯧꯗꯗ꯭ꯔꯤ ꯑꯗꯣ ꯑꯩꯅ ꯑꯃꯨꯛ ꯇꯧꯗꯕꯁꯤ ꯁꯕꯖꯦꯛꯁꯤ ꯑꯩ ꯂꯧꯔꯕ ꯁꯕꯖꯦꯛꯇꯨ ꯄꯥꯝꯗꯕ ꯑꯗꯨꯅ ꯈꯪꯗꯦ ꯃꯥꯁꯇꯔꯗ ꯑꯃꯨꯛ ꯑꯩꯅ ꯂꯧꯗꯣꯏꯩ ꯁꯕꯖꯦꯛꯁꯤ ꯇꯧꯗꯕ ꯌꯥꯔꯣꯏ ꯍꯥꯏ ꯑꯩꯅ ꯑꯃꯨꯛ ꯁꯞꯖꯦꯛ ꯍꯣꯡꯅꯤꯡꯕ
ꯑꯥ ꯅꯪ ꯀꯩ ꯅꯪ ꯅꯪ ꯅꯪ ꯅꯪ ꯁꯥꯏꯟꯁꯂꯣ ꯑꯥꯔꯠꯁꯂꯣ ꯒ꯭ꯔꯦꯖꯨꯠ
ꯑꯥꯔꯁꯄꯨꯗꯤ ꯂꯧꯔꯛꯑꯦꯕ
ꯑ ꯑꯥꯔꯠꯁꯇ ꯀꯩꯗ ꯑꯣꯅꯔꯁ ꯇꯧꯔꯛꯏꯕ
ꯑꯩꯅ ꯐꯤꯖꯤꯀꯦꯜ ꯏꯗꯨꯀꯦꯁꯟꯗ ꯇꯧꯔꯛꯄꯅꯦꯕ ꯐꯤꯖꯤꯀꯦꯜ ꯏꯗꯨꯀꯦꯁꯟ ꯍꯥꯏꯁꯦ ꯏꯗꯨꯀꯦꯁꯟꯗ ꯇꯧꯔꯛꯄ
ꯏꯖꯨꯀꯦꯁꯟꯗ ꯑꯥ
ꯑꯪ ꯑꯗꯨꯗꯣ ꯑꯩꯅ ꯄꯥꯝꯕ ꯅꯛ ꯐꯤꯖꯤꯀꯦꯜ ꯏꯗꯨꯀꯦꯁꯟ ꯄꯥꯝꯕ ꯑꯗꯨ ꯐꯤꯖꯤꯀꯦꯜ ꯏꯗꯨꯀꯦꯁꯟꯗ ꯌꯥꯎꯈꯤꯗꯕ
ꯑꯥ ꯑ ꯗꯗꯤ ꯌꯥꯝ ꯊꯤ ꯀꯥꯟꯅꯕꯅꯤ ꯍ
ꯍꯥꯥ
ꯍꯧꯖꯦ ꯍꯜꯂꯣ ꯇꯥꯕ꯭ꯔꯥ
ꯇꯥꯏ ꯇꯥꯏ ꯇꯥꯏ ꯑ
ꯑꯣꯖꯥꯒꯤ ꯂꯥꯏꯟꯗꯗꯤꯅꯦ ꯅꯪꯅ ꯏꯖꯨꯀꯦꯁꯟ ꯁꯞꯖꯦꯛ ꯂꯧꯔꯛꯦ ꯍꯥꯏ ꯅꯠꯇ꯭ꯔꯣ ꯑꯣꯅꯔꯁ ꯇꯧꯔꯛꯏ ꯅꯠꯇ꯭ꯔꯣ
ꯑ ꯂꯧꯔꯦ ꯎꯝ
ꯑꯗꯣ ꯑꯣꯖꯥꯒꯤ ꯂꯥꯏꯟꯗ ꯆꯪꯕ ꯃꯇꯝꯗꯗꯤ ꯅꯪ ꯏꯖꯨꯀꯦꯁꯟꯁꯤ ꯌꯥꯝ ꯊꯤꯅ ꯀꯥꯟꯅꯩ ꯍꯥꯏꯕ
ꯑ ꯑꯗꯨꯕꯨꯗꯤ ꯀꯥꯟꯅꯩ ꯑꯣꯖꯥꯒꯤ ꯂꯥꯏꯟꯗꯕꯨꯗꯤ ꯑꯗꯨ ꯑꯩꯅ ꯑꯃꯨꯛ ꯄꯥꯝꯗꯕ ꯑꯗꯨꯒꯤ ꯎꯝ
ꯊꯥꯕ ꯑꯣꯏꯅ ꯗꯥꯏꯔꯦꯛ ꯄꯥꯝꯕꯅꯦꯕ
ꯍꯥꯏꯗꯤ ꯑꯩꯅ ꯑꯃꯨꯛ ꯍꯥꯏꯗꯤ ꯀꯩꯅꯣꯗ ꯐꯤꯖꯤꯀꯦꯜ ꯏꯗꯨꯀꯦꯁꯟꯗꯣ ꯄꯥꯝꯃꯤꯕ
ꯑꯥ ꯐꯤꯖꯤꯀꯦꯜ ꯏꯖꯨꯀꯦꯁꯟ ꯍꯥꯏꯁꯤꯅ ꯀꯃꯥꯏꯅ ꯇꯧꯒꯦ ꯑꯩꯗꯤ ꯈꯪꯗꯦꯌꯦꯕ ꯏꯗꯨꯀꯦꯁꯟꯒꯤꯗꯤꯗ
ꯣ ꯄꯣꯠꯀꯤ ꯑꯣꯏꯔꯛꯑꯅꯤ
ꯐꯦꯜ ꯑꯣꯏꯕ ꯄꯣꯠꯇ ꯑ
ꯑ ꯑꯦꯟ ꯑꯥꯔ ꯑꯦꯁ ꯀꯩ ꯀꯩ ꯇꯧꯔꯒ ꯍꯥꯏꯇꯥꯔꯦ ꯑꯗꯨ ꯑꯣꯖꯥꯗꯤ ꯑꯣꯏꯗꯣꯏꯗꯤ ꯀꯣꯁꯀꯤ ꯂꯥꯏꯟꯗ ꯆꯠꯂꯁꯨ ꯌꯥꯏꯕ ꯑꯗꯨꯅ ꯑꯃꯨꯛ ꯀꯣꯁ ꯍꯥꯏꯅ ꯁꯥꯟꯅꯕꯒꯤꯗ ꯑꯣꯏꯕ ꯑꯗꯨꯒꯤ
ꯑꯥ ꯑꯗꯨ ꯑꯗꯨꯗꯤ ꯅꯪꯅ ꯄꯥꯝꯕ ꯁꯞꯖꯦꯛꯇꯣ ꯂꯧꯍꯧꯗ꯭ꯔꯦꯕ ꯅꯪ ꯍꯥꯏꯅꯤꯡꯉꯤꯖꯦ
ꯂꯧꯍꯧꯗ꯭ꯔꯕ ꯂꯧꯍꯧꯕꯗꯨ ꯗꯦꯝꯗꯕꯨꯗꯤ ꯐꯪꯉꯕ ꯑꯗꯨ ꯃꯇꯝꯗꯨꯗ ꯏꯔꯥꯡ ꯀꯟꯈꯠꯂꯛ ꯀꯈꯤꯕ ꯑꯗꯨꯗꯒꯤ ꯑꯁ ꯔꯦꯟꯇ ꯂꯩꯕ ꯇꯧꯋꯦꯗꯧꯔꯣꯏꯒꯤꯦꯗꯁ ꯀꯛꯆꯤꯡ ꯀꯣꯛ ꯂꯣꯏꯁꯤꯟꯈ꯭ꯔꯒꯦ ꯂꯣꯏꯁꯤꯟꯈ꯭ꯔꯕ ꯑꯗ ꯀꯛꯆꯤꯡꯒꯤꯗꯅ ꯑꯃꯨꯛ ꯌꯥꯎꯔꯛꯈꯤꯗꯕ ꯌꯥꯎꯈꯤꯗ꯭ꯔꯕ ꯁꯕꯖꯦꯛꯇꯨ
ꯑꯣ ꯀꯛꯆꯤꯡꯗꯗꯤ ꯀꯣꯂꯦꯖ ꯀꯌꯥꯃꯨꯛ ꯂꯩꯒꯦ
ꯀꯛꯆꯤꯡꯗꯗꯤ ꯀꯣꯂꯦꯖ ꯑꯃꯈꯛꯇꯅꯤ ꯀꯛꯆꯤꯡ ꯑꯗꯣ ꯈꯔ ꯍꯥꯏꯊꯔꯒ ꯀꯩꯅꯣꯝꯃ ꯂꯩꯔꯦ ꯄꯣꯂꯤꯁꯇꯥꯔ ꯑꯃ ꯂꯩꯔꯦ ꯑꯗꯨꯒ ꯑꯃꯨꯛ ꯀꯛꯆꯤꯡ ꯈꯨꯅꯧ ꯂꯩꯒꯔꯦ ꯑꯗꯨꯃꯥꯏꯅ ꯃꯁꯤꯡꯗꯗꯤ ꯑꯃꯈꯛꯇꯅꯤ ꯀꯣꯂꯦꯖ
ꯑꯃꯈꯛꯇꯅꯦꯕꯥ
ꯥ ꯈꯥ ꯃꯅꯤꯄꯨꯔ ꯀꯣꯂꯦꯖ ꯈꯛꯇ
ꯑꯣ ꯑꯗ ꯂꯣꯏꯃꯛ ꯁꯞꯖꯦꯛ ꯂꯣꯏꯅꯃꯛ ꯍꯥꯡꯉꯤ ꯅꯠꯇ꯭ꯔꯣ
ꯁꯕꯖꯦꯛ ꯂꯣꯏ ꯌꯥꯎꯏ ꯑꯌꯥꯝꯕꯗꯤ ꯂꯣꯏ ꯌꯥꯎꯏ ꯐꯤꯖꯤꯀꯦꯜ ꯏꯗꯨꯒꯦꯁꯟꯗꯨ ꯌꯥꯎꯒꯤꯗꯕ ꯑꯗꯨ ꯐꯤꯖꯤꯀꯦꯟ ꯌꯥꯎꯒꯤꯗꯕ ꯍꯥꯏꯖꯦ ꯐꯤꯖꯤꯀꯦꯟ ꯀꯦꯁꯟꯒꯤ ꯂꯩꯗꯤ ꯂꯩꯌꯦꯕ ꯑꯗꯨꯒ ꯑꯩꯈꯣꯏꯗꯨꯗ ꯑꯣꯖꯥ ꯂꯩꯒꯤꯗꯕ ꯑꯩꯈꯣꯏꯅ ꯂꯧꯕ ꯃꯇꯝꯗꯨ ꯑꯗꯨꯒꯤ
ꯑꯣ ꯑꯗꯨꯗꯤ ꯆꯍꯤ ꯃꯥꯡꯗꯅꯕ ꯅꯪ ꯃꯥꯁꯇꯔꯗ ꯑꯅꯤ ꯁꯞꯖꯦꯛ ꯑꯝ ꯁꯥꯔꯗꯤꯕꯤꯒꯦꯠ ꯑꯅꯤ ꯄꯥꯏꯔꯖꯨ ꯁꯞꯖꯦꯛ ꯑꯅꯤ ꯂꯣꯏꯁꯤꯜꯂꯁꯨ ꯀꯩꯁꯨ ꯀꯥꯏꯅ ꯂꯩꯇꯦꯗ
ꯀꯦꯁꯄꯤꯀꯔ ꯑꯗꯨꯒꯤ ꯁꯤ ꯑꯦꯝ ꯌꯨ ꯁꯤ ꯀꯣꯆꯤꯡ ꯇꯧꯕꯩꯒ ꯂꯩꯔꯦ ꯑꯗꯨꯅ ꯑꯦꯝ ꯌꯨꯗ ꯑꯃꯨꯛ ꯍꯟꯅ ꯕꯤ ꯑꯦꯗ ꯑꯩ ꯇꯧꯗꯁꯨ ꯌꯥꯏ ꯀꯂꯦꯛꯁꯟ ꯌꯥꯏ ꯍꯥꯏꯌꯦ ꯐꯤꯖꯤꯀꯦꯜ ꯏꯗꯨꯀꯦꯁꯟꯅ ꯑꯗꯨꯃꯥꯏ ꯈꯜꯂꯤ
ꯀꯩꯅꯣꯒꯨꯝꯕ ꯑꯩꯈꯣꯏꯒꯤ ꯏꯒꯅꯧꯒꯨꯝꯕꯗꯁꯨ ꯊꯥꯖꯤꯟꯕ ꯎꯄꯥꯏ ꯂꯩꯇ꯭ꯔꯗꯤ ꯃꯥꯡꯗ꯭ꯔꯒꯗꯤ ꯏꯒꯅꯧꯒꯨꯝꯕ ꯇꯧꯁꯟꯕ ꯊꯝꯖꯟꯕꯗꯤ
ꯇ꯭ꯔꯥ ꯏꯗꯨꯀꯦꯁꯟꯅ ꯑꯃꯨꯛ ꯃꯊꯥ ꯁꯥꯖꯤꯜꯂꯤ ꯃꯦꯗꯤꯀꯦꯜ ꯇꯧꯕꯗ ꯔꯥꯏꯝ ꯁꯛꯍꯟꯗꯅ ꯏꯃꯥꯏ ꯏꯃꯥꯏ ꯁꯤꯕꯨ ꯁꯤꯔꯝꯗꯣꯔꯦ ꯑꯩꯈꯣꯏ ꯑꯥꯏ ꯑꯣꯟꯊꯣꯛ ꯑꯣꯟꯊꯣꯛꯄ ꯁꯞꯖꯦꯛ ꯑꯣꯏ ꯂꯩꯔꯝꯃꯦ
ꯍꯨꯝ ꯍꯨꯝ ꯍꯨꯝ ꯍꯨꯝ ꯑꯂꯣ ꯐꯪꯕꯗ ꯑꯗꯨꯝ ꯐꯅ ꯍꯥꯏꯕ ꯋꯥꯅꯤꯍꯦ ꯁꯞꯖꯦꯛꯁꯦ ꯃꯤꯅ ꯍꯥꯏꯕ ꯑꯃꯗꯤ ꯂꯩꯌꯦ ꯌꯥꯝ ꯃꯌꯥꯝ ꯀꯃꯟ ꯑꯣꯏꯅ ꯑꯗꯨꯝ ꯄꯔꯧꯗ ꯂꯧꯕ ꯁꯞꯖꯦꯛꯄꯨꯗꯤ ꯄꯥꯛ ꯂꯧꯅꯗꯕ ꯁꯞꯖꯦꯛ ꯂꯧꯕꯅ ꯊꯕꯛ ꯐꯪꯕꯗꯁꯨ ꯅꯨꯡꯉꯥꯏ ꯑꯣꯖꯥꯁꯨ ꯑꯗꯨꯝ ꯃꯔꯥꯡ ꯀꯥꯏꯅ ꯌꯥꯝꯅ ꯑꯩꯈꯣꯏꯒꯤ ꯏꯟꯅꯗꯅ ꯍꯦꯛꯇ ꯉꯥꯏꯅꯗꯅ ꯑꯣꯖꯥ ꯃꯌꯥꯝ ꯀ꯭ꯔꯤꯛ ꯀ꯭ꯔꯤꯛ ꯏꯟꯅꯗꯅ ꯇꯧ ꯂꯩꯕꯖꯨ ꯇꯧꯗꯦ ꯑꯗꯨꯝ ꯁꯠ ꯆꯠ ꯆꯠ ꯐꯪꯒꯜꯂꯤꯒꯁꯨ ꯑꯗꯨꯝ ꯍꯥꯏꯌꯦꯕꯀꯣ ꯑꯗꯨꯃꯥꯏꯅ ꯇꯧꯕ ꯁꯞꯖꯦꯛ ꯃꯌꯥꯝ ꯄꯥꯝꯅꯕ ꯁꯞꯖꯦꯛꯁꯦ ꯂꯧꯁꯜꯂꯨꯕꯁꯦ ꯑꯩꯒꯤꯗꯤ ꯑ ꯒ꯭ꯔꯦꯖꯨꯋꯦꯁꯟꯗꯅ ꯁꯥꯏꯟꯁꯅꯦꯕꯀꯣ ꯑꯗꯨꯒ ꯑꯃꯨꯛ ꯃꯥꯁꯇꯔꯗꯅ ꯑꯩꯖꯦ ꯁꯥꯏꯟꯁꯇ ꯇꯧꯍꯧ ꯇꯧꯗ꯭ꯔꯦꯕ ꯏꯒꯅꯩꯗ ꯑꯗꯨꯝ ꯇꯧꯁꯜꯂꯦꯕꯀꯣ ꯃꯇꯝ ꯀꯩꯅꯣ ꯇꯧꯒꯤꯗꯅ ꯔꯤꯒꯨꯂꯔ ꯀ꯭ꯂꯥꯁ ꯇꯧꯍꯧꯗ꯭ꯔꯦꯕ ꯄꯣꯂꯤꯇꯤꯀꯦꯜ ꯁꯥꯏꯟꯁꯇ ꯏꯒꯅꯧꯗ ꯇꯧꯁꯜꯂꯦꯕꯥ ꯑꯗꯣ ꯍꯧꯖꯤꯛꯇ ꯑꯃꯨꯛ ꯄꯦꯜꯂꯛꯇ꯭ꯔꯦꯕ ꯑꯩꯖꯦ ꯍꯧꯖꯤꯛꯇ ꯑꯃꯨꯛ ꯑꯩꯖꯦ ꯕꯤꯑꯦꯠ ꯇꯧꯗꯣꯏ ꯇꯧꯔꯤꯕꯥ ꯍꯟꯇꯛꯁꯦ ꯍꯥꯏꯕꯗꯤ ꯊꯕꯛꯁꯦ ꯑꯩꯁꯨ ꯇ꯭ꯔꯥꯏ ꯃꯌꯥꯝ ꯇꯧꯕꯒꯤ ꯐꯪꯗ ꯐꯪꯗ ꯁꯨꯝ ꯂꯩꯔꯛꯄꯁꯤꯅ ꯒꯣꯔꯃꯦꯟꯒꯤꯗꯤ ꯑꯣꯖꯥꯁꯦ ꯑꯩꯈꯣꯏ ꯃꯅꯤꯄꯨꯔ ꯒꯣꯔꯃꯦꯟꯒꯤꯗꯤ ꯑꯣꯖꯥꯁꯦ ꯃꯌꯥꯝ ꯋꯥꯠꯂꯤ ꯍꯥꯏꯌꯦꯕꯀꯣ ꯑꯩꯅ ꯑꯣꯖꯥꯒꯤ ꯂꯥꯏꯟꯗꯤ ꯀꯌꯥ ꯄꯥꯝꯃꯨꯗꯕ ꯄꯥꯝꯗꯕꯗꯤ ꯗꯤꯄꯥꯔꯠꯃꯦꯟꯒꯤ ꯊꯕꯛ ꯑꯃ ꯑꯗꯨꯝ ꯄꯤꯛꯀꯦꯔꯥ ꯆꯥꯎꯒꯦꯔꯥ ꯑꯗꯨꯝ ꯐꯐꯝ ꯑꯗꯨꯝ ꯇꯧꯒꯦꯅ ꯋꯥꯈꯟꯗ ꯑꯗꯨꯝ ꯈꯜꯂꯨꯕ ꯍꯥꯏꯇꯥꯔꯦ ꯈꯟꯁꯨ ꯈꯜꯂꯦꯕꯀꯣ ꯑꯗꯨꯝ ꯍꯧꯖꯤꯛꯄꯨ ꯊꯕꯛ ꯑꯃ ꯐꯪꯕ ꯍꯥꯏꯁꯦ ꯈꯜꯂꯣꯅ ꯅꯪ ꯄꯩꯁꯥ ꯉꯥꯛꯇ ꯅꯠꯇ꯭ꯔꯥ ꯁꯨꯝ ꯆꯪꯅꯔꯤꯅꯦꯕꯥ ꯑꯣꯟꯂꯥꯏꯟ ꯇꯧꯕꯗꯨꯗ ꯗ ꯑ ꯁꯨꯝ ꯕꯦꯠ ꯕꯦꯠ ꯗꯥꯏꯠꯀꯖꯦ ꯑꯩꯅ ꯁꯨꯝ ꯋꯥꯈꯟꯁꯨꯝ ꯀꯟ ꯈꯜꯂꯨꯗꯦ ꯍꯥꯏꯇꯥꯔꯦ ꯑꯗꯨꯗ ꯑꯣꯖꯥ ꯀꯧꯔꯛꯄꯖꯤꯗꯗꯤ ꯍꯟꯇꯛꯀꯤ ꯄ꯭ꯔꯥꯏꯃꯥꯔꯤ ꯑꯣꯖꯥ ꯄ꯭ꯔꯤꯄ꯭ꯔꯥꯏꯃꯥꯔꯤ ꯑꯣꯖꯥ ꯁꯤ ꯃꯌꯥꯝ ꯂꯤꯁꯤꯡ ꯂꯤꯁꯤꯡꯂꯣꯝꯗ ꯀꯧꯔꯛꯏꯗꯅ
ꯎꯝ
ꯑꯗ ꯊꯥꯕꯖꯤꯗꯗꯤ ꯕꯦꯠ ꯌꯥꯎꯕ ꯗꯥꯏꯠ ꯌꯥꯎꯕ ꯑꯗꯨ ꯇꯧꯕ ꯑꯗꯥ ꯇꯧꯕ ꯑꯅ ꯃꯌꯥꯝ ꯑꯣꯖꯥꯒꯤ ꯂꯥꯏꯟꯗ ꯇꯧꯔꯛ ꯄꯄꯅꯤꯅ ꯑꯩꯗꯤ ꯑꯗꯨꯒꯤ ꯇ꯭ꯔꯦꯅꯤꯡꯗꯣ ꯑꯃꯠꯇ ꯂꯩꯍꯧꯗ꯭ꯔꯦꯗꯅ
ꯎꯝ
ꯑꯗꯨ ꯋꯥꯈꯜꯗꯗꯤ ꯑꯩꯅ ꯑꯣꯖꯥꯒꯤ ꯂꯥꯏꯟꯗꯣ ꯁꯨꯝ ꯑꯣꯏꯒꯦ ꯈꯜꯂꯨꯗꯕꯅꯤꯅ ꯑꯗ ꯃꯣꯏꯅ ꯃ ꯍꯥꯏꯔꯦ ꯕꯦꯠꯇ ꯇꯧꯁꯜꯂꯨ ꯌꯥꯝ ꯀꯥꯏꯅꯕꯅꯦ ꯍꯌꯦꯡ ꯕꯦꯠꯁꯦ ꯂꯣꯏꯔꯒ ꯑꯦꯝ ꯑꯦꯠ ꯑꯅ ꯑꯃꯁꯨ ꯂꯩꯔꯤꯕ ꯆꯍꯤ ꯑꯅꯤꯃꯨꯛ ꯕꯤ ꯑꯦꯠꯀꯤ ꯕꯤ ꯑꯦꯠ ꯁꯥ ꯚꯦꯠ ꯇ꯭ꯔꯦꯅꯤꯡꯁꯤꯒꯤ ꯑꯣꯖꯥ ꯑꯃ ꯑꯣꯏꯕ ꯌꯥꯕꯒꯤꯦ ꯚꯦꯠ ꯂꯣꯏꯔꯒ ꯑꯦꯝ ꯑꯦ ꯇꯧꯔꯒ ꯊꯣꯂꯛꯄꯗꯤ ꯆꯥꯎꯔꯛꯄ ꯄꯣꯅꯤꯀꯣ ꯑꯦꯃꯦꯠꯀꯤ ꯗꯤꯕꯦꯠꯀꯤ ꯑꯣꯖꯥ ꯑꯣꯏꯔꯤꯒꯁꯦ ꯒꯣꯔꯃꯦꯟꯒꯤꯗꯤ ꯉ ꯑꯅꯤ ꯑꯍꯨꯝꯅ ꯊꯛꯇ ꯂꯣꯏ ꯆꯥꯔꯤꯅꯦ ꯑꯗꯣ ꯇꯧꯔ ꯍꯥꯏꯔ ꯑꯗꯩꯗꯤ ꯍꯧꯖꯤꯛ ꯍꯦꯛꯇ ꯄꯦꯜꯂꯛꯇ꯭ꯔꯦꯕ ꯆꯍꯤꯁꯤꯗꯤ ꯑꯥ ꯌꯧꯁꯜꯂꯛꯑꯦ ꯂꯥꯏꯔꯤꯛ ꯅꯨꯡ ꯍꯧꯁꯨ ꯇꯝꯅꯔꯅꯤ ꯐꯅꯥꯏꯕꯅꯤ ꯆꯍꯤ ꯑꯅꯤ ꯃꯨꯃꯥꯡ ꯑꯗꯨꯏꯅꯤ ꯑꯗꯣ ꯇꯧꯕꯕꯨꯗꯤ ꯇꯧꯍꯧꯕꯅꯕꯨꯗꯤ ꯐꯔꯦꯅ ꯇꯧꯔꯤꯅꯦꯕ ꯑꯩꯁꯨꯗ ꯇꯧꯗꯣꯏꯅꯦ ꯍꯗꯛꯁꯦ ꯀꯥꯕ ꯍꯧꯗ꯭ꯔꯤꯑꯕꯀꯣ ꯑꯗꯣ ꯖꯨꯟꯒꯤꯁ ꯖꯨꯂꯥꯏ ꯅꯠꯇ꯭ꯔꯥ ꯖꯨꯂꯥꯏꯒꯤ